ꯍꯜꯂꯣ
ꯑ
ꯇꯥꯏ ꯇꯥꯏ ꯍ ꯇꯥꯏ ꯆꯥꯔꯦ ꯅꯪꯃꯤ ꯆꯥꯔꯔꯕ
ꯆꯔꯦ
ꯀꯩꯃꯊꯦꯜ ꯆꯥꯔꯦ ꯉꯁꯤꯗꯤ
ꯏꯔꯣꯟꯕ ꯆꯥꯏ ꯅꯣꯏꯒꯗꯤ
ꯍꯥꯎꯕ
ꯍꯥꯎꯋꯦ
ꯀꯅꯥꯅ ꯂꯣꯏꯅꯣ ꯏꯔꯣꯟꯕꯅꯦ
ꯑꯩꯅ ꯂꯣꯜꯂꯦ
ꯀꯔꯤ ꯀꯔꯤꯅꯪ ꯏꯔꯣꯟꯝꯕꯗꯅ
ꯌꯦꯅꯥ ꯏꯔꯣꯟꯕ
ꯑꯥ ꯑꯩꯈꯣꯏꯗꯤ ꯃꯪꯒꯜꯗꯣ ꯑꯗꯨꯝ ꯆꯥꯏ ꯑꯃꯨꯛ
ꯃꯪꯒꯟ ꯃꯥꯥꯂꯦꯅ ꯁꯕꯗ
ꯁꯔ ꯅꯨꯡꯁꯤ ꯌꯥꯝꯝꯅꯥꯏ ꯂꯥꯏꯥꯏ ꯅꯥꯏ ꯅꯨꯡꯁꯤꯕꯁꯤ ꯌꯥꯝꯅ ꯂꯏ
ꯅꯣꯏ ꯏꯌꯥꯝꯕꯒ ꯉ ꯁꯥꯏ ꯋꯥꯔꯤ ꯁꯥꯟꯅꯕꯗꯤ ꯀꯩꯀꯩ ꯋꯥꯔꯤ ꯁꯥꯟꯅꯒꯦ ꯑꯋꯥ ꯅꯨꯡꯉꯥꯏ ꯋꯥꯔꯤ ꯁꯥꯟꯅꯕ꯭ꯔꯣ
ꯎꯝ
ꯁ ꯁ
ꯕ ꯄꯨꯨꯝꯁꯤ ꯋꯥꯡꯍꯟꯕꯅꯤ ꯏꯇꯔ ꯍ ꯅ ꯁꯤ ꯆꯏꯅ ꯇꯥꯕ ꯁꯃ ꯇ ꯁꯂꯪꯂ ꯇꯔ ꯎꯝ ꯃꯝ ꯁꯆꯥꯥꯔꯕꯅꯣꯡꯖꯗꯨ ꯇꯥꯛꯕ ꯄꯨꯟꯁꯤ ꯋꯥꯍꯟꯕꯅꯤ
ꯄꯌꯥꯝꯅ ꯍꯩ
ꯈꯣꯡꯒꯦ ꯌꯥꯝ ꯍꯅꯤꯡꯉꯦ ꯇꯥꯟꯖꯥꯁꯤꯗ
ꯊ ꯄꯨꯟꯁꯤ ꯀꯧꯕꯆꯠ ꯁꯤꯗ ꯎꯝ ꯊꯦꯡꯟꯅꯔꯤꯗꯅꯁꯤꯗꯤ ꯎ ꯎ ꯀꯔꯅ ꯐꯣꯅꯁꯤꯒꯤ ꯐꯝꯗ ꯅꯨꯡꯁꯤꯗ ꯅꯪꯇꯒꯤ ꯋꯥꯈꯜ ꯈꯜꯂꯤꯉꯩ ꯀꯥꯎꯔꯨꯔꯦ
ꯑꯩ ꯈꯣꯡ ꯌꯥꯝꯅ ꯍꯥꯝꯅꯤꯡꯉꯦ
ꯌꯥꯗꯕꯩꯅꯦ ꯑꯗꯨꯗꯣ ꯁꯪꯕꯤꯔꯣꯅꯦ
ꯉꯥꯡꯕꯗ ꯋꯥꯔꯦ
ꯅꯨꯡꯁꯤꯒꯤ ꯃꯆꯨ ꯀꯌꯥ ꯏꯊꯨꯛꯈꯥꯔꯦ ꯊꯃꯣꯏꯗꯗꯤ ꯅꯣꯁꯤꯒꯤ ꯋꯥꯍꯤ ꯀꯌꯥ ꯁꯤꯔꯦꯡꯒꯤꯁꯨ ꯅꯠꯇꯕ ꯑꯩ ꯕꯜꯂꯥ ꯂꯥꯛꯂꯣ ꯂꯥꯛꯂꯣ ꯑꯩꯒꯤ ꯏꯅꯥꯛꯇ ꯇꯨꯝꯃꯣ ꯇꯨꯝꯃꯣ
ꯈꯔꯥꯡꯕ ꯉꯝꯃꯛꯇ꯭ꯔꯦꯗ
ꯑꯩ ꯋꯥꯕ ꯑꯣꯏꯔꯦꯕ
ꯇꯥꯕ꯭ꯔꯣ ꯇꯞꯅ ꯇꯞꯅꯗꯤ ꯉꯥꯡꯉꯛꯑꯣꯗꯅ ꯏꯊꯟꯇ ꯉꯥꯡꯕꯗꯣ ꯌꯥꯗꯦ ꯑꯗꯨꯏꯅꯦ ꯇꯥꯕ꯭ꯔꯣ ꯇꯥꯕ꯭ꯔꯣ ꯍꯜꯂꯣ ꯍꯜꯂꯣ ꯇꯥꯕꯔꯣ ꯍꯜꯂꯣ ꯍꯂꯣ ꯇꯥꯕꯣ ꯍꯜꯂꯣ ꯍꯜꯂꯣ ꯍꯜꯂꯣ ꯃꯤ ꯑꯇꯣꯞꯄꯒ ꯇꯧꯔꯝꯕꯗꯤ ꯐꯥꯔꯧꯅꯤꯗ